ꯇꯥꯔꯕꯣ
ꯇꯥꯢ ꯄꯨꯛ ꯆꯥꯛꯑꯦꯕꯨ
ꯊꯕꯤ ꯆꯥꯕ ꯄꯨꯛ ꯆꯥꯛꯅꯕ꯭ꯔꯥ ꯍꯥꯏꯖꯦ
ꯑꯩꯅ ꯃꯣꯔꯣꯛ ꯇꯦꯛꯄ ꯇꯧꯔ ꯅꯝꯅ ꯆꯥꯕ ꯃꯣꯔꯣꯛ ꯑꯁꯥꯕ ꯆꯥꯅꯤꯡꯉꯦ
ꯑꯗꯨ ꯅꯪ ꯍꯥꯏ ꯚꯤꯗꯤꯑꯣꯗꯣ ꯑꯝꯇꯥ ꯊꯥꯔꯛꯎꯅꯦ ꯌꯦꯡꯒꯦꯅꯦ ꯅꯪ ꯍꯥꯏ ꯖꯒꯥꯗꯣ
ꯑꯁ ꯑꯁ ꯗꯥꯏꯔꯦꯛꯇꯤ ꯈꯪꯗꯦ ꯑꯗꯨ ꯆꯪꯕꯝꯗꯨ ꯃꯥꯜꯂꯦ ꯍꯥꯏꯕꯩꯋꯥꯅꯤ
ꯑꯦ ꯍꯥꯏꯅꯔ ꯇꯥꯟꯅ ꯁꯤꯗꯑꯣꯏꯅ ꯎꯟꯅꯔꯁꯤ
ꯇꯜꯂꯤ
ꯀꯩꯒꯤ
ꯆꯥꯛꯑꯦ
ꯀꯩꯒꯤꯅꯣ ꯍꯥꯏꯔꯒ
ꯆꯥꯥꯛ ꯂꯥꯝꯃ ꯃꯣꯔꯣꯛ ꯆꯥꯁꯤꯟꯕꯩ
ꯑꯩꯅ ꯍꯥꯏꯗꯤ ꯁꯤꯗ ꯇꯜꯂꯦ ꯍꯥꯢꯗꯣ ꯀꯩꯒꯤꯅꯣ ꯍꯥꯏꯕꯅꯤ
ꯑꯗꯨꯗꯤ ꯑꯩ ꯇꯜꯂꯦ ꯅꯣꯢ ꯏꯝꯐꯥꯟꯗꯨꯗꯗꯤ
ꯀꯩꯝ ꯇꯧꯔꯣꯏꯁꯦ ꯀꯣꯂꯦꯖ ꯇꯥꯕꯅꯤ
ꯎꯝ ꯑꯣꯖꯥꯅ ꯐꯥꯔꯒ
ꯌꯥꯅꯤ ꯌꯥꯅꯤ
ꯐꯖꯕꯝ ꯏꯂꯩ ꯂꯩꯇꯗꯧꯅ ꯃꯤꯅ ꯆꯩꯔꯛꯄꯩ ꯁꯤꯟꯗꯨꯗꯤ
ꯀꯅꯥ ꯆꯩꯗꯣꯢꯕ ꯑꯩꯅ ꯈꯪꯅꯅꯦ ꯍꯥꯏ
ꯎꯝ ꯇꯥꯅꯤꯡꯗꯦ ꯇꯥꯅꯤꯡꯗꯦ ꯀꯣꯂꯦꯖ ꯃꯅꯨꯡꯗꯕꯨ ꯀꯃꯥꯏ ꯎꯟꯗꯣꯏ ꯅꯀꯣꯛ ꯆꯥꯛꯄ꯭ꯔꯥ ꯆꯥꯛꯄ꯭ꯔꯥꯕ ꯆꯥꯛꯄ꯭ꯔꯣ
ꯑꯩꯅ ꯈꯪꯅ ꯅꯦꯍꯥꯏꯁꯤ ꯀ ꯀꯔꯤꯅꯣ ꯇꯧꯖꯥꯠꯅꯣ ꯑꯗꯨꯗꯤ
ꯀꯃꯥꯏꯅꯅꯣꯕ
ꯌꯥꯅꯤꯕ ꯌꯥꯅꯤ ꯌꯥꯅꯤ ꯍꯥꯏꯕ
ꯀꯃꯥꯏꯅꯅꯣ ꯌꯥꯅꯤ ꯍꯥꯏꯕ ꯑꯌꯦ
ꯑꯩ ꯈꯛ ꯌꯥꯅꯦꯕ
ꯑꯗꯣ ꯍꯥꯏꯕꯕꯧꯇꯤ ꯌꯥꯏꯗꯅ
ꯁꯤꯗ ꯍꯥꯏꯕꯗꯤ ꯅꯨꯡꯉꯥꯏꯇꯦ
ꯍꯣꯔꯦꯟ ꯍꯥꯏꯗꯧꯅꯤ ꯑꯗꯨꯗꯤ ꯍꯥꯏꯗꯧꯔꯣ
ꯎꯝ
ꯍꯥꯏꯔꯛꯇ꯭ꯔꯥꯗꯤ ꯐꯔꯣꯏꯍꯦ
ꯀꯣꯏꯕ
ꯆꯞꯄꯦ ꯆꯞꯄꯦ ꯆꯞꯄꯦ ꯍꯦ
ꯆꯠꯅꯤꯡꯉꯤꯔꯣ
ꯎꯝ ꯀꯣꯏꯕ ꯆꯠꯅꯤꯡ ꯀꯣꯏꯕ ꯆꯅꯤꯡꯉꯦ ꯃꯤ ꯃꯌꯥꯝ ꯂꯩꯕ ꯀ꯭ꯔꯗꯦꯟ ꯑꯗꯨꯝꯕꯗꯨꯗꯤ ꯆꯠꯅꯤꯡꯗꯦ ꯑꯗꯨꯁꯨ ꯑꯆꯤꯛꯄꯗꯣ ꯆꯥꯕꯝ ꯈꯣꯠꯐꯝꯒ ꯂꯩꯕꯗꯣ ꯑꯗꯨꯗ ꯆꯠꯅꯤꯡꯉꯤ
ꯒꯥꯔꯤ ꯄꯨꯊꯣꯔꯛꯑꯣ ꯊꯥꯎ ꯑꯩ ꯍꯥꯜꯂꯒꯦ
ꯒꯥꯔꯤ ꯂꯩꯇꯦꯃꯤ
ꯅꯠꯇ꯭ꯔ ꯑꯩ ꯒꯥꯥꯔꯤ ꯄꯨꯊꯣꯔꯒꯦ ꯅꯪ ꯊꯥꯎ ꯍꯥꯜꯂꯣ
ꯊꯥꯎ ꯂꯨꯄꯥ ꯀꯌꯥ ꯍꯥꯟꯗꯣꯏꯕ
ꯆꯧꯉꯥꯃꯨꯛꯀꯤ ꯍꯥꯜꯂꯣ
ꯇꯪꯈꯥꯏ ꯇꯪꯈꯥꯏ ꯍꯥꯟꯃꯤꯟꯅꯖ‌ꯦ ꯑꯗꯨꯗꯤ
ꯌꯥꯏꯌꯦ ꯌꯥꯏꯌꯦ ꯅꯪ ꯆꯍꯨꯝ ꯇꯧꯔꯣ ꯑꯩ ꯆꯅꯤ ꯇꯧꯔꯒꯦ
ꯉꯝꯃꯔꯣꯏ ꯅꯪ ꯆꯅꯤ ꯑꯦ ꯅꯪ ꯆꯍꯨꯝ ꯑꯩ ꯆꯅꯤ
ꯍꯣꯏ ꯑꯗꯨꯗꯤ ꯆꯥꯕꯩꯗꯨꯖꯨ ꯇꯪꯈꯥꯏ ꯇꯪꯈꯥꯏ
ꯍꯣꯏꯅꯦ ꯑꯩ ꯆꯥꯖꯔꯔꯣꯏꯅꯦ ꯅꯅ ꯆꯥꯖꯍꯧꯅꯦ
ꯅꯪꯒꯤꯗꯨꯗꯤ ꯌꯥꯗꯦꯗ ꯅꯪ ꯄꯤꯖꯗꯔꯒ ꯀꯃꯥꯏꯅ ꯑꯩ ꯏꯇꯣꯝ ꯆꯥꯗꯣꯏꯅꯣ ꯃꯤ ꯃꯌꯥꯝ ꯃꯥꯛꯗꯨꯗꯥ
ꯆꯥꯔ‌ꯣꯏ ꯊꯧꯕꯅꯤꯅꯥ ꯑꯩ ꯆꯥꯔꯖꯔꯥ ꯔꯣꯏꯒꯦꯕ
ꯇꯥꯅꯤꯡ ꯗꯦꯗꯥ
ꯎꯝ ꯑꯔꯩꯕꯅ ꯑꯗꯨꯝ ꯆꯥꯔꯣꯕ ꯑꯩ ꯂꯩꯇꯕꯅꯤꯅ ꯑꯩ ꯆꯥꯔꯔꯣꯏꯒꯦꯕ ꯑꯩ ꯍꯥꯏꯁꯦ ꯀꯌꯥꯝ ꯀꯥꯏꯒꯦ
ꯀꯥꯏꯌꯦ ꯃꯌꯥꯝ
ꯑꯁ ꯇꯥꯅꯤꯡꯗꯦꯀꯣ ꯆꯥꯛꯑꯦꯕ ꯅꯥꯕ ꯀꯟꯅ
ꯏꯁꯤꯡ ꯊꯛꯂꯣ
ꯏꯁꯤꯡ ꯊꯛꯑꯨꯔꯗꯤ ꯌꯥꯔꯔꯣꯏ ꯍꯦ
ꯀꯩꯒꯤ
ꯂꯤꯡꯂꯤꯡ ꯂꯥꯎ ꯂꯩꯔꯒꯅꯤ ꯄꯨꯛꯁꯦ ꯂꯦꯡꯕꯗ ꯅꯥꯕꯤꯗꯣ ꯃꯔꯝ ꯃꯔꯝ ꯆꯠꯂꯒ
ꯏꯃꯥꯟꯅꯕ ꯉꯔꯥꯡ ꯅꯨꯄꯤꯅ ꯄ꯭ꯔꯣꯄꯣꯁ ꯇꯧꯔꯛꯑꯦ ꯍꯥꯏꯕꯗꯣ ꯅꯨꯄꯤꯅ ꯀꯦꯟꯖꯜꯂꯛꯑꯦ ꯍꯥꯏꯕꯗꯣ
ꯎꯝ
ꯑꯗꯨꯗꯣ ꯚꯣꯠ ꯂꯦꯞꯅꯦ ꯇꯧꯔꯝꯕꯅꯦ ꯅꯨꯄꯤꯅ ꯂꯥꯏꯔꯤꯛ ꯄꯥꯎ ꯍꯥꯏꯔꯛꯑꯦꯅ ꯂꯥꯏꯔꯤꯛ ꯑꯣꯏꯅ ꯄꯥꯅꯤꯡꯉꯦ ꯌꯨ ꯄꯤ ꯑꯦꯁ ꯁꯤꯒꯤ ꯄ꯭ꯔꯤꯄꯦꯔꯦꯁꯟ ꯑꯣꯏꯅ ꯍꯧꯅꯤꯡꯉꯛꯑꯦꯀꯣ ꯍꯥꯏꯁꯦ ꯃꯃꯥꯡꯗꯩ ꯇ꯭ꯔꯥꯏꯕꯨꯗꯤ ꯇꯧꯅꯤ ꯍꯥꯏꯕꯅꯦꯕ ꯑꯗꯨꯑꯣꯏꯁꯨ ꯃꯥ ꯚꯣꯠꯀꯤ ꯀꯟꯅ ꯆꯦꯜꯂꯤꯅꯦꯕ ꯍꯧꯖꯤꯛ
ꯅꯪꯁꯨ ꯇꯧꯍꯜꯂꯣꯗꯅ ꯑꯗꯨꯒ ꯍꯦꯛ ꯊꯕꯛ ꯃꯆꯥ ꯑꯃ ꯍꯦꯛ ꯇꯧꯍꯧꯔꯣ ꯅꯨꯄꯤꯅ ꯍꯥꯏꯔꯛꯄꯗꯒꯤ ꯃꯦꯡꯕꯤꯔꯟꯗꯣ ꯊꯕꯛ ꯑꯆꯧꯕ ꯑꯃ ꯇꯧꯈ꯭ꯔꯦꯌꯦ ꯀꯥꯏꯗꯨꯗꯤ ꯌꯥꯝ ꯂꯦꯝꯗ꯭ꯔꯣ
ꯑꯩꯗꯤ ꯅꯪ ꯂꯩꯖꯤ
ꯑꯄꯥꯝꯕ ꯂꯩꯔꯗꯤ ꯑꯄꯥꯝꯕ ꯂꯩꯔꯗꯤ ꯍꯥꯏꯔꯛꯑꯣ ꯍꯥꯏꯍꯟꯒꯦ
ꯎꯝꯎꯝ
ꯑꯁ
ꯍꯥꯏꯔꯛꯑꯣ ꯍꯥꯏꯍꯟꯒꯦ ꯍꯥꯏꯍꯜꯂꯛꯀꯦ
ꯇꯥꯅꯤꯡꯗꯦ ꯆꯥꯛ ꯀꯩꯀꯩ ꯊꯣꯡꯕ ꯍꯩꯒꯦ ꯅꯪ ꯅꯠꯇꯦ ꯍꯩꯕꯗꯤ ꯌꯥꯔꯦ ꯍꯩꯇꯕ ꯍꯥꯏꯔꯛꯑꯣꯅꯦ ꯀꯩꯀꯩ ꯍꯩꯇꯒꯦ
ꯍꯨꯏ ꯊꯣꯡꯕ ꯍꯩꯇꯦ ꯑꯗꯣ ꯊꯣꯡꯉꯗꯤ ꯍꯩꯅꯤ ꯁꯨꯡꯊꯣꯡ ꯊꯣꯡꯗꯕꯩꯅꯤ ꯍꯩ ꯀꯩꯗꯧꯕꯒꯤ ꯍꯩ ꯍꯩꯅꯤ ꯂꯣꯏ ꯍꯩꯅꯤ
ꯅꯠꯇꯦ ꯑꯇꯣꯞꯄ ꯊꯣꯡꯉꯁꯨ ꯊꯣꯡꯕꯩꯕꯨꯗꯤ ꯂꯩ ꯍꯩꯅꯤꯅꯦ ꯍꯥꯎꯇꯕꯗꯣ ꯍꯩꯇꯕꯩꯅꯦꯕ
ꯎꯇꯤꯒ ꯆꯒꯦꯝꯄꯣꯝꯕꯒꯗꯤ ꯌꯥꯝ ꯊꯤ ꯍꯥꯎꯇ꯭ꯔꯦꯍꯦ
ꯑꯅꯤꯗꯨꯝ ꯂꯩꯔꯦ ꯑꯇꯩꯗꯤ
ꯑꯇꯩꯒꯤ ꯂꯣꯏ ꯍꯩꯗ ꯍꯥꯎꯏ ꯑꯩ ꯏꯁꯥꯅ ꯄꯥꯝꯖꯩ ꯃꯤꯅ ꯄꯥꯥꯝ ꯄꯥꯝꯗꯕ
ꯌꯦ ꯌꯦꯟ ꯉꯥꯅꯨ ꯀꯩꯀꯥ ꯂꯣꯏꯃꯛ
ꯉꯥꯅꯨ ꯊꯣꯡꯕꯖꯨ ꯍꯩ ꯌꯦꯟ ꯊꯣꯡꯕꯖꯨ ꯍꯩ ꯑꯣꯛ ꯊꯣꯡꯕꯖꯨ ꯍꯩ ꯆꯥꯖꯤꯔꯣ ꯂꯩꯔꯛꯀꯦꯔꯣ ꯊꯣꯡꯒꯦ
ꯄꯩꯁꯥ ꯄꯥꯝꯃꯨꯏꯌꯦ ꯃꯥꯡꯉꯒ ꯍꯥꯎꯇ꯭ꯔꯒ ꯑꯃꯨꯛ
ꯅꯪꯒꯤ ꯋꯥꯗꯨꯗꯤ
ꯑꯦꯁ ꯄꯧꯋꯥ ꯑꯃ ꯂꯩꯔꯣ ꯍꯥꯏꯔꯛꯑꯣ
ꯌꯥꯔꯦ ꯌꯥꯔꯦ ꯑꯗꯨꯃꯥꯏꯅ ꯈꯜꯂꯒꯗꯤ ꯑꯃꯨꯛ ꯍꯟꯅ ꯅꯪꯉꯣꯟꯗ ꯏꯈꯨꯠꯁꯤꯅ ꯊꯦꯡꯕ ꯄꯤꯖꯒꯗꯕ ꯅꯠꯇꯦ
ꯑꯩ ꯍꯟꯇꯛ ꯕꯔꯗꯦꯗ ꯃꯌꯥꯝ ꯆꯥꯒꯦ ꯈꯜꯂꯤꯖꯤꯒ
ꯌꯥꯔꯦ ꯌꯥꯔꯦ ꯄꯩꯁꯥ ꯄꯥꯝꯃꯨꯗ꯭ꯔꯣ ꯍꯥꯎꯇ꯭ꯔꯗꯤ ꯑꯈꯣꯏ
ꯐꯥꯒꯤ ꯇꯧꯕꯖꯦ ꯌꯥꯗ꯭ꯔꯣ
ꯥꯃꯇꯥꯡ ꯃꯇꯝ ꯍꯥꯏꯕ ꯑꯝꯂꯩ ꯌꯥꯝ ꯈꯪꯗꯥꯏꯅꯦ
ꯅꯪꯅꯤ ꯈꯪꯉꯤꯗꯣ ꯑꯩꯉꯣꯟꯗꯒ ꯇꯥꯏꯁꯜꯂꯛꯀꯅꯨ
ꯑꯣꯏꯔꯝꯃꯅꯤ ꯏꯔꯥꯜ ꯂꯩꯔꯥ ꯄꯨꯟꯁꯤꯁꯦ ꯌꯣꯜ ꯂꯝꯂꯦ ꯉꯁꯤꯗꯤ
ꯏꯁꯩꯒ ꯌꯥꯝ ꯍꯩꯀꯣ
ꯍꯩꯕꯅꯦ
ꯑꯦꯑꯦ ꯑꯩꯗꯤ
ꯂꯩꯈꯥ ꯇꯥꯔ ꯄꯨꯟꯁꯤ ꯁꯤꯁꯦ ꯆꯥꯛ ꯊꯣꯡꯉꯨꯔꯗꯧꯅꯤ ꯁꯤ ꯂꯝ ꯇꯥꯁꯟꯕ ꯂꯣꯏꯔꯒ
ꯎꯝ
ꯆꯥꯛ ꯊꯣꯡꯉꯨꯔꯗꯧꯅꯦꯕ ꯂꯝ ꯇꯁꯤꯟꯕ ꯂꯣꯏꯔꯥ ꯑꯩ ꯆꯥꯛ ꯂꯥꯝꯃꯦ
ꯅꯪ ꯁꯤꯗ ꯂꯥꯛꯄꯗ ꯅꯪ ꯁꯤꯗ ꯂꯩꯔꯗꯤ ꯑꯩ ꯐꯤꯔꯣꯜ ꯈꯥ ꯈꯥ ꯁꯨꯅꯕ ꯄꯤꯔꯛꯀꯦ
ꯎꯪ ꯆꯥꯅꯤꯡꯗꯦꯗ ꯆꯥꯅꯤꯡꯗꯦ ꯄꯩꯁꯥ ꯂꯩꯇꯦ ꯀꯔꯤ
ꯇꯥꯕ꯭ꯔꯣ ꯍꯥꯏꯗꯤ ꯐꯤꯔꯣꯜ ꯈꯈ ꯁꯨꯅꯕ ꯄꯤꯔꯛꯀꯦ
ꯇꯥꯏꯌꯦ ꯍꯥꯏꯔꯛꯑꯣ ꯎꯝ ꯒ꯭ꯂꯣꯞ ꯅꯠꯇ꯭ꯔꯒ ꯑꯈꯣꯏ ꯀꯩ ꯍꯥꯏꯅꯤ ꯑꯥ ꯀꯔꯤ ꯕꯦꯅꯦꯠ ꯍꯥꯏꯕ꯭ꯔꯥ ꯀꯩꯅꯣꯝ ꯍꯥꯏꯗꯥꯏꯅꯦ
ꯈꯨꯠ ꯑꯁꯣꯛꯄ ꯅꯞꯅꯤꯡꯉꯥꯏꯗꯣ ꯑꯗꯨ ꯕꯣꯛꯁ ꯑꯝꯒ ꯍꯣꯏ ꯑꯗꯨꯗꯨꯒ ꯒꯣꯂꯣꯞ ꯍꯥꯏꯕ꯭ꯔꯥ ꯀꯩꯅꯣ ꯑꯃ ꯐꯤ ꯁꯨꯕꯗ ꯁꯤꯖꯤꯟꯅꯕ ꯌꯥꯕ ꯆꯒꯛ ꯆꯒꯛ ꯄꯥꯟꯕꯗꯣ ꯈꯪꯕ꯭ꯔꯥ
ꯑꯣ ꯑꯩꯅ ꯍꯥꯏꯔꯗꯤ ꯑꯗꯨꯕ ꯂꯣꯏ ꯍꯥꯏꯖꯜꯂꯛꯑꯣ
ꯑꯗꯨ ꯑꯦꯔꯦꯟꯖ ꯇꯧꯔ ꯊꯝꯃꯣ ꯁꯤꯅꯦ ꯑꯩꯅ ꯍꯥꯏꯖꯤꯅ
ꯅꯠꯇ꯭ꯔꯥꯒꯅ ꯁꯤꯗ ꯂꯥꯛꯑꯒ ꯁꯨꯔ ꯁꯨꯔ ꯊꯝꯃꯝꯃꯒꯦꯔꯣ ꯑꯩ ꯐꯧꯗꯣꯛ ꯆꯥꯍꯧꯔꯒꯦ
ꯑꯁ ꯅꯪꯒꯤ ꯋꯥꯗꯨꯗꯤ ꯅꯪꯒꯤꯗꯨꯗꯤ ꯂꯥꯛꯀꯦ ꯂꯥꯛꯀꯦ
ꯅꯪ ꯑꯗꯨꯝ ꯁꯨꯒꯦ ꯍꯥꯏꯔꯣ
ꯑꯩ ꯂꯥꯛꯀꯦ ꯑꯩ ꯂꯥꯛꯀꯦ
ꯎꯝ꯫
ꯍꯣꯏ ꯆꯥꯛ ꯂꯥꯝꯃꯦ ꯅꯥꯕ ꯀꯟꯅ ꯑꯁ ꯀꯩꯅꯣꯝ ꯇꯧꯔꯦ
ꯀꯥꯎꯃꯤ ꯒꯤ
ꯀꯩꯕꯥ
ꯂꫭꯏ ꯊꯨꯞ ꯊꯨꯞꯄꯦ
ꯆꯞꯄꯦ ꯍꯜꯂꯣ ꯆꯞꯄꯦ
ꯆꯞꯄꯤꯕꯣ ꯍꯧꯖꯤꯛꯁꯨ
ꯐꯔꯦ
ꯎꯝ ꯍꯝ ꯍꯥ ꯑꯥ
ꯎꯝ ꯗꯦ ꯆꯥꯛ ꯀꯜ ꯂꯥꯝꯃꯦ
ꯂꯥꯛꯑꯣ ꯀꯩ ꯀꯩꯅꯣ ꯆꯥ ꯄꯤꯖꯒꯦ ꯂꯥꯛꯑꯣ
ꯅꯪꯗꯤ ꯑꯩꯉꯣꯟꯗ ꯄꯤꯖꯔꯛꯀꯅꯤ ꯍꯥꯏꯕ ꯊꯥꯖꯗꯦ ꯆꯥꯊꯣꯛꯇꯧ ꯁꯔꯨꯛꯇ ꯑꯣꯏꯕꯅꯦ
ꯀꯌꯥꯝꯕꯨ ꯆꯥꯊꯣꯛꯈ꯭ꯔꯥꯕ ꯑꯝꯇ ꯍꯥꯏꯔꯣꯑꯣ ꯍꯥꯏꯔꯣ ꯈꯨꯠ ꯑꯃꯝꯇ ꯊꯤꯔꯛꯑꯣ
ꯊꯤꯑꯣꯔꯥ
ꯊꯤꯌꯣ ꯊꯤꯌꯣ
ꯊꯦꯛꯀꯦ ꯑꯁꯦꯡꯕꯒꯩ ꯊꯦꯛꯀꯦ ꯁꯤꯗꯩ ꯍꯦꯟ ꯎꯁꯨ ꯎꯔꫭꯏ ꯆꯥꯛ ꯂꯥꯝꯃꯦ ꯑꯩ ꯄꯤꯖꯥꯎꯋꫭ ꯀꯩꯅꯣꯝꯇ ꯆꯥꯛ ꯂꯥꯝꯃꯦ ꯀꯩꯅꯣꯝꯇ ꯄꯤꯖꯧꯋꯣ
ꯌꯥꯒꯦ ꯍꯥꯏꯔꯛ ꯎꯅꯦ ꯑꯗꯨꯁꯨ
ꯍꯥꯏꯔꯛ ꯎꯔꯥ
ꯍꯥꯏꯔꯛꯑꯣ ꯍꯥꯏꯔꯛꯑꯣ
ꯁꯤꯗ ꯍꯥꯏꯕ ꯅꯨꯡꯉꯥꯏꯇꯦ
ꯑꯁ
ꯏꯌꯥꯛ ꯆꯥꯛ ꯏꯟꯁꯥꯡ ꯂꯩꯕ꯭ꯔꫭ ꯂꯩꯇꯦꯗ ꯑꯩꯖꯨꯆꯥꯛ ꯂꯥꯝꯗꯅ ꯁ꯭ꯋꯥꯏꯗ ꯉꯥꯎꯗ ꯇꯥꯔꯤꯁꯤꯗ ꯆꯥꯛ ꯂꯩꯕ꯭ꯔꯥꯑꯦ ꯃꯥꯅ ꯑꯃꯨꯛ ꯆꯥꯛ ꯊꯣꯡꯉꯛꯑꯒꯦ ꯆꯣ ꯆꯤꯆꯦꯗꯣ ꯔꯥꯏꯁ ꯀꯨꯀꯔꯗꯣ ꯊꯥꯒꯠꯂꯣ ꯍꯥꯏꯆꯣꯗꯗꯅ ꯑꯣꯈꯣꯏ ꯆꯥꯛ ꯊꯣꯡꯗ꯭ꯔꯦ ꯍꯥꯏ ꯊꯣꯡꯉꯒꯦ ꯆꯦꯆꯦ ꯊꯣꯡꯉꯒꯦ ꯑꯩꯁꯨ ꯆꯥꯛ ꯂꯥꯝꯗꯅ ꯉꯁꯥꯏꯗꯒꯤ ꯃꯨꯊꯤꯗ ꯑꯆꯥꯄꯣꯠ ꯂꯩꯕꯤꯕꯣ ꯉꯝꯉꯤꯅꯦ ꯑꯗꯣ ꯄꯩꯁꯥ ꯂꯩ
ꯀꯅꯥꯅꯣ ꯇꯣꯡꯂꯥꯎ
ꯀꯣꯕ ꯆꯠꯅꯤꯡꯉꯦ
ꯑꯩꯁꯦ ꯁꯤ ꯉꯥꯛꯇ ꯆꯧꯒꯤꯒꯦ ꯊꯝꯃꯒꯦ
ꯊꯝꯃꯒꯦ ꯉꯥꯍꯛ ꯂꯩꯔꯒ ꯑꯃꯨꯛ ꯇꯧꯔꯛꯑꯒꯦ
ꯎꯝ